ꯑ ꯑꯗꯨꯝ ꯂꯩꯌꯦ ꯆꯥꯛ ꯆꯥꯔꯕꯣ꯫
ꯑꯩ ꯉꯁꯥꯏꯅ ꯆꯥꯔꯦ ꯍꯣꯏ ꯑꯌꯨꯛ ꯅꯨꯡ ꯅꯨꯡꯊꯤꯟꯒꯤ ꯑꯃꯨꯛ ꯂꯥꯝꯗꯧꯔꯦ꯫
ꯍꯣꯏ꯫
ꯐꯖꯅ ꯆꯥꯗꯕꯒꯤ꯫
ꯑꯣ ꯉꯟꯅ ꯆꯥꯕꯒꯤ ꯑꯣꯏꯔꯝꯅꯤꯍꯦ꯫
ꯑꯥ꯫ ꯍꯣꯏ ꯑꯗꯨꯅꯦ ꯉꯟꯅ ꯆꯔꯁꯨ ꯆꯥꯛ ꯆꯪꯕ ꯌꯥꯗꯕꯗꯣ꯫
ꯑꯍꯣꯏ ꯉꯟꯃꯜꯂꯁꯨꯀꯣ ꯑꯩꯁꯨꯅꯤ꯫ ꯄꯨꯡ ꯑ ꯇꯔꯦꯠ ꯃꯈꯥꯏꯗꯔ ꯆꯥꯕ ꯃꯥꯜꯂꯦ ꯑꯩꯈꯣꯏꯗꯣ꯫
ꯑꯗꯨꯗꯤ ꯑꯩꯉꯣꯟꯗꯩ ꯍꯦꯟꯅ ꯉꯜꯂꯦꯅꯦ꯫
ꯑꯣ ꯍꯣꯏ ꯉꯜꯂꯦ꯫
ꯑꯩ ꯅꯤꯄꯥꯟ ꯅꯤꯄꯥꯜ ꯑꯗꯨ ꯋꯥꯏ ꯅꯤꯄꯥꯟ ꯇꯥꯗ꯭ꯔꯤꯉꯩ ꯅꯤꯄꯥꯜ ꯑꯗꯨꯋꯥꯏ ꯆꯥꯡꯗꯅꯤꯗ ꯑꯩ ꯆꯥꯏꯗꯣ꯫
ꯑꯣ ꯀꯩ ꯃꯊꯦꯜꯅꯣ?
ꯏꯔꯣꯝꯕꯅꯦꯗ ꯏꯇꯣꯡꯗ ꯂꯏꯕꯩ ꯊꯣꯡꯕ ꯇꯟꯕ ꯑꯇꯩꯗꯨ꯫
ꯑꯣ ꯀꯅꯥꯅ ꯊꯣꯡꯕ
ꯑꯩꯅ ꯇꯧꯕꯅꯦ ꯏꯊꯟꯇ ꯑꯣꯏꯕꯅꯤꯅ ꯈꯪꯗꯦ ꯏꯊꯟꯇ ꯂꯩꯕꯒꯤ ꯇꯥꯜꯂꯤꯉꯩꯗ ꯑꯗꯨꯝ ꯇꯟꯈ꯭ꯔꯦꯕ ꯏꯊꯟꯗ ꯂꯩꯕꯅꯤꯅ
ꯎꯝ ꯇꯟꯕꯅꯦ ꯍꯣꯏ ꯆꯥꯛ ꯆꯥꯕ ꯃꯇꯝꯗꯁꯨ ꯅꯨꯡꯉꯥꯏꯇꯦꯕ
ꯍꯣꯏ ꯍꯥꯎꯕ ꯂꯩꯔꯁꯨꯣ ꯆꯪ ꯆꯉꯨ ꯌꯥꯗꯕꯗꯣ ꯑꯗꯨ ꯇꯧꯋꯦ ꯉꯁꯤꯗꯤ ꯏꯅꯥꯎꯅꯨꯄꯤ ꯑꯃꯨꯛ ꯆꯠꯈ꯭ꯔꯕ
ꯑꯣ
ꯉꯁꯤ ꯌꯥꯝ ꯁꯥꯏ ꯅꯣꯏ ꯑꯗꯥꯏꯗꯁꯨ ꯆꯥꯔ ꯁꯥꯥꯔꯣ
ꯁꯥꯏ ꯍꯣꯏ ꯅꯨꯡꯁꯥ ꯅꯨꯡꯁꯥꯗꯤ ꯊꯣꯛꯇꯕ ꯑꯗꯣ ꯁꯥꯗꯤ ꯁꯥꯕ
ꯑꯣ ꯑꯣ ꯁꯤꯗꯁꯨ ꯈꯔ ꯈꯔ ꯃꯃꯤꯗꯤ ꯊꯣꯛꯑꯦꯕ ꯑꯗꯨ ꯑꯣꯏꯔꯁꯨ ꯌꯥꯝ ꯁꯥꯏ ꯁꯤꯗꯁꯨ
ꯎꯝ ꯉꯁꯤꯗꯤ ꯊꯣꯛꯄ꯭ꯔꯥ ꯀꯩ ꯆꯠꯊꯣꯛꯀꯗ꯭ꯔꯥ?
ꯑꯩ ꯆꯠꯊꯣꯑꯦ ꯕꯖꯥꯗ
ꯑꯣ
ꯑ ꯑꯁ ꯍꯧꯖꯤꯛ ꯍꯧꯖꯤꯛꯇ ꯑꯁ ꯈꯪꯗꯦꯅ ꯍꯥꯎꯕ
ꯑꯩꯈꯣꯏ ꯌꯨꯝꯕꯨꯗꯣ ꯌꯨꯝꯕꯨꯗꯣ ꯃꯥ ꯑꯥꯗ ꯂꯩꯕꯅꯦꯕ ꯑꯥꯗ ꯂꯩꯔꯒ ꯍꯧꯖꯤꯛ ꯍꯧꯖꯤꯛꯇ ꯂꯥꯛꯑꯦ ꯃꯥꯗꯣ ꯑꯍꯟ ꯑꯣꯏꯔꯕ ꯄꯥꯅꯦꯕ ꯑꯍꯟ ꯄꯨꯄꯨ ꯑꯩꯅ ꯄꯨ ꯑꯗꯨꯝ ꯀꯧꯋꯦꯕ ꯃꯥꯅꯁꯨꯦ ꯃꯁꯨꯗꯧꯅ ꯌꯥꯝ ꯅꯨꯡꯁꯤꯑꯕ ꯑꯗ ꯀꯩꯅꯣꯗꯣ ꯕꯦꯛꯇ ꯃꯌꯥꯝ ꯄꯨꯔꯒ ꯁꯨꯔꯤꯅꯦ ꯁꯄꯨꯟꯅꯦ ꯇꯦꯡ ꯀꯩꯅꯣ ꯆꯥꯛ ꯆꯥꯅꯕꯒꯤ ꯄ꯭ꯂꯦꯠꯇꯣ
ꯑꯣ
ꯑꯗꯨꯁꯨ ꯑꯍꯨꯝ ꯃꯔꯤ ꯁꯨꯔꯤꯁꯨ ꯑꯃ ꯁꯄꯨꯟꯁꯨ ꯑꯃ ꯀꯩꯅꯣꯝꯃ ꯌꯥꯝ ꯄꯨꯔꯒ ꯂꯥꯛꯑꯦꯅꯦ ꯍꯧꯖꯤꯛ ꯑꯁ ꯊꯤꯍꯔꯥꯎꯕꯅ ꯂꯣꯏꯔꯦ
ꯑꯁ ꯑꯗꯨꯗꯤ ꯆꯥꯊꯣꯛꯑꯣꯗꯅ ꯄꯨꯨꯄꯨ ꯈꯣꯏꯒ ꯆꯥꯃꯤꯟꯅꯔꯣ ꯍꯣꯌ
ꯑꯗꯣ ꯏꯊꯟꯗ ꯂꯩꯕꯒꯤ ꯄꯨꯟꯅ ꯆꯥꯒꯦ ꯇꯧꯕꯅꯦꯕ
ꯑꯣ
ꯌꯥꯝ ꯏꯁꯄꯦꯁꯦꯜ ꯑꯣꯏꯔꯒ ꯄꯨꯔꯛꯑꯦ ꯍꯥꯏꯕ ꯃꯥꯗꯣ
ꯑꯣ ꯌꯥꯝ ꯅꯨꯡꯁꯤꯌꯦ ꯅꯪ ꯌꯥꯝ ꯅꯨꯡꯁꯤꯌꯦ ꯃꯥꯜꯂꯦ ꯅꯪꯕꯨ
ꯍꯣꯏ ꯍꯣꯏ ꯑꯩ ꯌꯥꯝ ꯑꯗꯨꯝ ꯂꯨꯅ ꯇꯧꯕꯤꯌꯦ ꯑꯩꯕꯨꯗꯤ
ꯑꯣ ꯌꯥꯝ ꯐꯩ ꯑꯗꯨꯗꯤ ꯂꯩꯕ ꯌꯥꯝ ꯅꯨꯡꯉꯥꯏꯔꯝꯒꯅꯤ ꯃꯣꯏꯗ
ꯑꯥ
ꯀꯩꯀꯩ ꯌꯣꯟꯕ꯭ꯔꯥ ꯀꯩꯅꯣ ꯅꯣꯏ ꯕꯖꯥꯔꯗꯗꯤ
ꯕꯖꯥꯔ ꯑꯩ ꯕꯖꯥꯔꯗ ꯈꯪꯗꯦ ꯑꯗꯨꯝ ꯆꯠꯄꯅꯤꯗꯥ ꯗꯨꯀꯥꯟ ꯐꯝꯕ ꯑꯩꯅꯍꯥꯏꯁꯤ ꯗꯨꯀꯥꯟ ꯃꯄꯨ ꯍꯥꯏꯔꯣ
ꯑꯣ ꯑꯣ ꯑꯣ ꯑꯣ ꯍꯣꯏ ꯍꯣꯏ ꯌꯥꯝ ꯐꯩꯅꯦ ꯑꯗꯨꯗꯤ
ꯑꯥ ꯃꯥꯗꯣ ꯑꯍꯟ ꯌꯥꯝ ꯑꯣꯏꯁꯤꯜꯂꯦꯕ ꯑꯁ
ꯌꯥꯝ ꯅꯨꯡꯁꯤꯅ ꯆꯠꯅꯅ ꯂꯩꯔꯗꯤ ꯌꯥꯝ ꯅꯨꯡꯉꯥꯏꯕꯅꯤꯗ ꯑꯗꯨꯝ ꯂꯩꯃꯤꯟꯅꯕꯁꯨꯀꯣ꯫
ꯃꯥꯁꯨ ꯑꯗꯨꯝ ꯑ ꯃꯣꯏꯗꯣ ꯑꯗꯨꯝ ꯊꯦꯡ ꯐꯖꯅ ꯀꯩ ꯀꯩꯅꯣ ꯃꯣꯏ ꯌꯨꯝ ꯑꯣꯏꯕꯅꯤꯅꯀꯣ ꯐꯖꯅ ꯆꯦꯛꯁꯤꯟꯅ ꯇꯧꯋꯣ ꯑꯗꯨ ꯅꯥꯟꯅ ꯊꯝꯃꯣ ꯑꯗꯨꯗꯣ ꯌꯝ ꯈꯟ ꯀꯦꯌꯔ ꯇꯧꯕꯗꯣ꯫
ꯎꯝ꯫
ꯑꯗꯨ ꯇꯧꯕꯔ ꯃꯥꯁꯦ꯫
ꯎꯝ꯫
ꯍꯧꯖꯤꯛꯇꯤ ꯆꯠ꯭ꯔꯦ ꯍꯧꯔꯦꯟ ꯑꯃꯨꯛ ꯂꯧ ꯂꯥꯛꯀ‌ꯦꯌꯦ꯫
ꯑꫭ꯫
ꯃꯥꯥꯏꯒꯤ ꯇꯦꯡ ꯀꯣꯏꯒ ꯁꯨꯔꯤꯒ ꯀꯩ ꯀꯥꯏꯗꯣ ꯑꯗꯨ ꯂꯧ ꯂꯥꯛꯀ‌ꯦꯌ‌ꯦ꯫
ꯍꯌꯦꯡꯁꯨ ꯑꯃꯨꯛ ꯑꯗꯨꯝ ꯊꯣꯛꯀ ꯊꯣꯛꯀꯅꯤꯀꯣ ꯅꯪꯗꯤ꯫
ꯍꯌꯦꯡ ꯑꯥ ꯁꯤ ꯍꯞꯇꯥꯅ ꯂꯣꯏꯗꯧ ꯃꯥꯜꯂꯦ ꯑꯩ
ꯅꯨꯡꯉꯥꯏꯅꯦ ꯑꯗꯨꯝ ꯊꯣꯛꯑꯒ ꯑꯗꯨꯝ ꯆꯠꯄ ꯅꯨꯡꯉꯥꯏꯔꯗꯤ ꯑꯗꯨꯝ ꯆꯠꯂꯒ ꯇꯧꯋꫭꯅꯦ꯫
ꯑꯗꯨꯝ ꯅꯨꯡꯉꯥꯏꯕꯕꯨꯗꯤ ꯑꯁ ꯑꯩꯗꯤ ꯂꯥꯛꯑꯒ ꯅꯣꯡ ꯅꯨꯡꯇꯤ ꯈꯨꯗꯤꯡ ꯍꯥꯏꯅꯠꯇꯦ ꯅꯨꯃꯤꯠ ꯍꯥꯏꯗꯣꯏꯅꯣ ꯑꯁ
ꯎꯝ ꯅꯨꯡꯇꯤꯒꯤ꯫
ꯅꯨꯃꯤꯠ ꯅꯨꯃꯤꯠ ꯆꯨꯞꯄ ꯍꯥꯏꯇꯥꯔꯦ ꯐꯝꯃꯒꯥ ꯏꯁꯩ ꯇꯥꯔꯒ ꯂꯩꯕꯅꯦꯕ ꯑꯩꯗꯤ ꯀꯩꯝ ꯇꯧꯗꯦꯕ꯫
ꯑꯣ ꯑꯗꯨꯗꯤ ꯌꯥꯝ ꯅꯨꯡꯉꯥꯏꯅ ꯑꯗꯨꯗꯤ꯫
ꯍꫭꯏ ꯑꯗꯨꯝ ꯅꯨꯡꯉꯥꯏ꯫
ꯎꯝ꯫
ꯑꯗꯨ ꯇꯟꯕꯨ ꯌꯥꯎꯔꯦꯅꯦ ꯕꯣꯔꯤꯡ ꯆꯨꯨꯔꯦꯕ ꯇꯨꯝꯃꯅꯤꯡꯕ ꯀꯩ ꯀꯩꯂꯩꯕ꯫
ꯑꯣ ꯑꯣꯏꯔꯝꯒꯅꯤ ꯍꯣꯏ ꯑꯗꯨꯝ ꯀꯩꯁꯨ ꯇꯧꯗꯕꯤꯗ ꯂꯩꯕꯗꯣꯀꯣ꯫
ꯇꯨꯝꯅꯤꯡꯉꯁꯨ ꯇꯨꯝꯕ ꯌꯥꯗꯦ ꯀꯦꯃꯦꯔꯥ ꯂꯣꯏ ꯊꯥꯟꯕ ꯊꯦꯠꯄꯅꯤꯅ꯫
ꯍꯣꯏ ꯑꯗꯨꯕꯨꯗꯤ ꯆꯨꯝꯃꯦ꯫
ꯐꯣꯟꯒꯨꯝꯕ ꯇꯣꯏꯅ ꯄꯥꯏꯔꯗꯤ ꯑꯗꯨ ꯇꯧꯒꯅꯨ꯫ ꯗꯨꯀꯥꯟ ꯃꯄꯨꯅ ꯍꯥꯏꯕ ꯌꯨꯝꯕꯨ ꯌꯨꯝꯕꯨꯗꯤ ꯂꯩꯇꯦ ꯗꯨꯀꯥꯟ ꯃꯥꯅ ꯌꯨꯝ ꯁꯥꯔꯒ ꯗꯨꯀꯥꯟꯒꯤꯗꯣ ꯃꯤꯅ ꯑꯗꯛ ꯑꯃꯨꯛ ꯄꯥꯏꯕꯗꯣ꯫
ꯑꯣ ꯑꯣ ꯑꯣ ꯒ꯭ꯌꯥꯟ ꯇꯥꯔꯦ ꯎꯝ꯫ ꯑꯁ ꯁꯥꯕꯗꯣ ꯁꯥꯕꯗꯣ ꯑꯩꯒꯤ ꯐꯣꯟꯐ ꯃꯣꯏ ꯌꯥꯝ ꯁꯥꯔꯦ
ꯑꯣ ꯃꯤꯁꯥꯕꯤ ꯑꯣꯏꯔꯝꯅꯤ꯫
ꯌꯥꯝ ꯁꯥꯕꯗ ꯁꯤꯒꯤ ꯐꯣꯟꯁꯦ ꯒꯦꯝ ꯁꯥꯟꯅꯕ ꯃꯤꯅ ꯄꯥꯏꯕꯒꯤ꯫ ꯀꯣ ꯑꯩ ꯏꯅꯥꯎ ꯏꯅꯥꯎꯄꯥꯅ ꯅꯍꯥꯟꯋꯥꯏ꯫ ꯒꯦꯝ ꯁꯥꯟꯅꯕ ꯃꯇꯝꯗ ꯃꯥꯅ ꯄꯥꯏꯃꯟꯕꯒꯤ꯫ ꯑꯩꯅ ꯑꯃꯨꯛ ꯄꯥꯏꯕ ꯃꯇꯝꯗ ꯀꯣꯜ ꯑꯃꯨꯛ ꯇꯧꯔꯒ ꯌꯥꯝ ꯀꯣꯜ ꯑꯃꯈꯛ ꯑꯅꯤꯈꯛ ꯇꯧꯔꯒ ꯑꯃꯨꯛꯀ ꯁꯥꯕ ꯍꯧꯔꯛꯑꯦ꯫ ꯑꯗꯨꯕꯨ ꯅꯪ ꯃꯥꯔꯤ ꯑꯥꯗ ꯂꯩꯌ‌ꯦ꯫ ꯎꯝ ꯎꯝ ꯀꯩꯅꯣ ꯁꯥꯟꯅꯔꯤꯌꯦ ꯃꯤ ꯌꯥꯝ ꯂꯩꯕꯒꯤ ꯑꯩꯈꯣꯏ ꯉꯁꯤꯗ ꯉꯁꯤꯗꯤ꯫ ꯍꯨꯝ ꯌꯥꯝ ꯁꯥꯔꯦ ꯉꯁꯤ
ꯌꯥꯝ ꯁꯥꯏꯌꯦ ꯍꯣꯏ ꯑꯗꯣ ꯑꯗꯨꯝ ꯌꯥꯝ ꯅꯨꯃꯤꯠꯇꯣ ꯅꯣꯡꯗꯣ ꯐꯖꯅ ꯊꯣꯛꯇꯕꯅꯤꯅ ꯈꯔꯗꯤ ꯍꯌꯦ ꯁ‌ꯦꯠ ꯁꯦꯠ ꯊꫭꯛꯔꯗꯤ ꯏꯁ ꯇꯜꯂ‌ꯦ
ꯎꯝ
ꯃꯤꯔ ꯀ ꯄꯥꯡ ꯉꯝꯗꯦꯕ ꯌꯥꯝ ꯀꯥꯟꯃꯜꯂꯗꯤ
ꯎꯝ
ꯆꯤꯡꯂꯣꯝ ꯂꯗꯤ ꯅꯣꯡ ꯆꯨꯕ ꯃꯥꯜꯂꯤꯅ‌ꯦ
ꯍꯧꯖꯤꯛꯔꯥ
ꯈꯪꯗꯦ ꯍꯧꯖꯤꯛ ꯃꯐꯝ ꯑꯇꯩ ꯑꯇꯩꯗ ꯆꯨꯔꯝꯗꯧ ꯃꯥꯜꯂꯦ ꯆꯤꯡꯂꯣꯝꯗ ꯌꯥꯝ ꯃꯪꯉꯦꯕ
ꯑꯣ ꯀꯩꯅꯣ ꯑꯩꯈꯣꯏꯗꯗꯤ ꯆꯨ ꯆꯨꯗꯦ ꯑꯥ ꯀꯩꯅꯣꯗꯗꯤ ꯇꯃꯦꯡꯂꯣꯡꯗꯗꯤ ꯆꯨꯒꯟꯕꯅꯤ ꯅꯣꯡ ꯑꯗꯨꯝ ꯆꯨꯕꯅꯤ ꯍꯥꯏꯌꯦ
ꯑꯗꯨ ꯑꯣꯏꯔꯕꯝꯃꯤ ꯆꯤꯛ ꯑꯅꯝꯕ ꯑꯇꯩꯗꯤ ꯈꯔꯥ ꯆꯨꯗꯧ ꯃꯥꯜꯂꯦ ꯍꯣꯏ
ꯑꯩꯈꯣꯏꯗꯗꯤ ꯂꯩꯕ ꯅꯨꯡꯉꯥꯏꯇꯦ ꯇꯨꯃꯦꯡꯂꯣꯡꯗꯗꯤ ꯅꯨꯡꯉꯥꯏ ꯍꯥꯏꯕꯅꯤ ꯍꯧꯖꯤꯛ ꯇꯤ ꯌꯥꯝ ꯁꯥꯕꯁꯨ ꯑꯣꯏꯗꯦ ꯍꯥꯏꯌꯦ ꯆꯤꯡ ꯑ ꯀꯩꯅꯣꯗ ꯁꯤꯅ ꯇꯤꯒꯨꯝꯕꯗꯀꯣ ꯆꯦꯟ ꯁꯤꯅꯥꯄꯇꯤꯒ ꯇꯨꯃꯦꯡꯂꯣꯡꯒ ꯃꯕꯥꯟꯅꯤ ꯆꯥ ꯑꯃꯅ ꯈꯔꯗꯤ ꯃꯥꯟꯅꯕ ꯃꯥꯜꯂꯦ ꯑꯅꯤꯁꯦ
ꯎꯝ ꯅꯍꯥꯟꯈꯩ ꯑꯗꯨꯝ ꯅꯣꯡ ꯆꯨꯔꯒ ꯅꯣꯡ ꯆꯨꯔꯒ ꯏꯁꯤꯡ ꯊꯨꯝꯃꯒ ꯇꯧꯕꯗꯣ
ꯑꯥ
ꯑ ꯆꯤꯡꯂꯣꯝꯒꯤ ꯂꯝꯕꯤ ꯀꯩꯗ ꯂꯝꯕꯤ ꯊꯠꯄ ꯃꯥꯜꯂꯤꯅꯦ ꯂꯩꯕꯥꯛ
ꯎꯝ ꯍꯣꯏ ꯍꯣꯏ ꯑꯣ ꯅꯍꯥꯟ ꯋꯥꯏꯗꯤ ꯁꯨꯃꯥꯏꯅ ꯇꯧꯕꯅꯦ ꯍꯧꯖꯤꯛꯄꯨꯗꯤ ꯈꯔ ꯐꯔꯦ ꯂꯝꯕꯤꯁꯦ
ꯑꯣ ꯑꯃꯨꯛ ꯁꯦꯝꯈ꯭ꯔꯥꯕ ꯃꯥꯜꯂꯦ ꯑꯗꯨꯗꯤ
ꯑ ꯁꯦꯝꯈ꯭ꯔꯦ
ꯑꯧ ꯍꯩꯅꯧꯒꯨꯝꯕ ꯆꯥꯕ ꯐꯪ ꯐꯪꯕꯅꯤꯅ ꯅꯨꯡꯉꯥꯏꯌꯦ ꯑꯗꯨꯗꯤ
ꯉꯁꯤꯗꯤ ꯆꯥ ꯐꯪꯗ꯭ꯔꯦ ꯉꯁꯥꯏ ꯑꯌꯨꯛꯇꯨꯁꯨ ꯑ ꯑꯩ ꯌꯨꯝꯗ ꯂꯩꯔꯤꯉꯩꯗ ꯎꯝ ꯑꯥ ꯌꯨꯝ ꯌꯨꯝꯕꯨ ꯍꯣꯏꯒꯤꯗ ꯊꯕꯛ ꯇꯧꯕ ꯏꯃꯥꯟꯅꯕꯤ ꯑꯃ ꯂꯩꯌꯦꯕ ꯅꯠꯇꯦ ꯃꯆꯥ ꯃꯆꯥ ꯑꯅꯤ ꯇ꯭ꯋꯤꯟꯁ ꯑꯅꯤ ꯂꯩꯌꯦꯕ ꯃꯣꯏ ꯑꯅꯤ ꯁꯦꯟꯅꯕ ꯁꯦꯟꯅꯕ ꯃꯤ ꯑꯃ ꯂꯩꯌꯦꯕ ꯑꯗꯨꯅ ꯑꯩꯒꯤ ꯍꯩꯅꯧ ꯑꯅꯤ ꯄꯤꯕ ꯑꯗꯨ ꯆꯥꯔꯒ ꯆꯥꯕ ꯁꯪꯗꯕꯗꯣ ꯀꯣꯟꯅꯗꯕꯗꯣ ꯅꯠꯇꯦ ꯀꯩ ꯍꯥꯏꯅꯤ ꯃ ꯇꯝ ꯂꯩꯗꯕꯗꯣ ꯑꯗꯨꯗ ꯍꯣꯔꯦꯟ ꯍꯜꯂꯛꯑꯀꯥꯟꯗ ꯆꯥꯔꯒꯦꯅ ꯊꯝꯂꯝꯃꯕꯅꯦꯕ ꯑꯗꯣ ꯁꯤꯗ ꯂꯩ ꯂꯥꯛꯑꯀꯥꯟꯗ ꯄꯨꯄꯨꯅ ꯌꯥꯝ ꯄꯤꯁꯤꯜꯂꯛꯄ ꯉꯁꯤꯗꯤ ꯌꯥꯝ ꯍꯔꯥꯎꯋꯦ ꯑꯁꯦꯡꯕ
ꯎꯝ ꯍꯩꯅꯧꯗꯤ ꯄꯥꯝꯃꯦ ꯑꯩꯁꯨ ꯍꯣꯏ ꯆꯥꯕꯗꯤ ꯑꯗꯨꯝ ꯐꯪꯉꯤ ꯍꯣꯏ
ꯑꯩꯈꯣꯏꯗꯤ ꯍꯨꯔꯥꯂ ꯆꯥꯕ ꯅꯠꯇ꯭ꯔꯗꯤ ꯐꯪꯗꯦꯅ ꯌꯨꯝꯕꯨ ꯍꯣꯏꯒꯤ ꯍꯨꯔꯥꯜꯂ ꯆꯕ
ꯍ ꯍꯩꯅꯧ ꯌꯥꯝ ꯍꯨꯔꯥꯟꯕꯅꯦ ꯑꯩꯈꯣꯏꯁꯨ ꯀꯩꯅꯣ ꯍꯥꯏꯗꯤ ꯑꯉꯥꯡ ꯈꯔ ꯑꯣꯏꯔꯤꯉꯩꯗ
ꯑꯣ
ꯅꯣꯛꯅꯤꯡꯉꯦ ꯅꯨꯡꯁꯤꯌꯦ ꯑꯗꯨꯒꯤ ꯃꯇꯝꯗꯣ
ꯑꯗꯣ ꯑ ꯏꯁꯇ꯭ꯤꯌꯔ ꯃꯊꯛꯇ ꯏꯁꯇ꯭ꯤꯌꯔ ꯃꯊꯛꯇ ꯌꯦꯡꯉꯒ ꯌꯦꯡꯊꯔꯛꯕꯗ ꯍꯩꯅꯧ ꯃꯨꯟ ꯌꯥꯝ ꯃꯨꯜꯂꯒ ꯂꯩꯔꯝꯕꯗꯣ ꯑꯁ ꯌꯦꯡꯕꯗꯗꯤ ꯆꯥꯛ ꯆꯥꯅꯤꯡꯕ ꯌꯥꯝ ꯐꯥꯎꯕꯗꯣ
ꯑꯥ
ꯆꯥꯗꯕꯤ ꯀꯥꯜꯂꯒ ꯆꯠꯄꯗ ꯑꯁ ꯊꯋꯥꯏꯗ ꯀꯩꯅꯣꯝ ꯅꯨꯡꯉꯥꯏꯗꯕ ꯗꯤꯜ ꯂꯩꯌꯦꯕ
ꯑꯩꯈꯣꯏ ꯀ꯭ꯂꯥꯁ ꯇꯦꯟ ꯀꯥꯔꯤꯉꯩꯗ ꯑꯩꯈꯣꯏ ꯑꯤꯁ ꯀꯨꯜꯗ ꯍꯩꯅꯧ ꯄꯥꯝꯕꯤ ꯂꯩꯌꯦꯕ ꯑꯗꯨꯒꯤ ꯇꯝꯗ ꯑꯁ ꯍꯨꯔꯥꯟꯕꯅꯦ ꯑꯩꯈꯣꯏ ꯄ꯭ꯔꯤꯟꯁꯤꯄꯥꯜꯅ ꯑꯃꯨꯛꯀ ꯑꯃꯨꯛꯀ ꯄꯥꯅꯤꯁꯃꯦꯟ ꯄꯤꯕꯅꯦ ꯑꯈꯣꯏꯕꯨ
ꯇꯅꯤꯁ ꯄꯅꯤꯁꯃꯦꯟꯕꯨꯗꯤ ꯄꯤꯕꯤ ꯏꯃꯥꯟꯅꯕꯤꯒ ꯏꯃꯥꯟꯅꯕꯤ ꯑꯍꯨꯝ ꯃꯥꯂꯦ ꯑꯩꯈꯣꯏ ꯍꯨꯔꯥꯟꯈ꯭ꯔꯦ ꯍꯩꯅꯧꯗꯣ ꯁ꯭ꯀꯨꯜ ꯃꯅꯥꯛꯇ ꯂꯩꯕ ꯑꯗꯨꯗ ꯅꯨꯡꯅ ꯊꯣꯝꯕ ꯏꯃꯥꯟꯅꯕꯤꯅ ꯑꯗꯨꯗ ꯁ꯭ꯀꯨꯜꯒꯤ ꯒ꯭ꯂꯥꯁꯇꯣ ꯑꯗꯨ ꯊꯨꯒꯥꯏꯕ ꯑꯁ
ꯂꯣꯏꯔꯦ
ꯑꯟꯗꯣ ꯅꯣꯏꯒꯤ ꯆꯦ ꯔꯦꯀꯣꯔꯠ ꯑꯃꯅꯦꯕ ꯑꯗꯨꯗꯤ ꯅꯨꯡꯉꯥꯏꯕꯅꯤꯗ ꯍꯥꯏ
ꯍꯣꯏ ꯅꯨꯡꯉꯥꯏꯌꯦ ꯅꯨꯡꯉꯥꯏꯕꯨꯗꯤ
ꯍꯩꯅꯧꯒꯨꯝꯕꯁꯦ ꯍꯩꯒꯨꯝꯕꯁꯦ ꯍꯨꯏꯌ ꯍꯨꯔꯥꯜꯂꯒ ꯆꯥꯕꯁꯦ ꯍꯦꯟꯅ ꯍꯥꯎꯕꯅꯦꯕ
ꯑꯥ ꯑꯥ
ꯌꯥꯝ ꯅꯨꯡꯁꯤꯌꯦ
ꯍꯣꯏ ꯑꯗꯨꯗꯤ ꯆꯤꯡꯗꯗꯤ ꯍꯩꯅꯧꯒꯨꯝꯕ ꯍꯩꯒꯨꯝꯕ ꯇꯥꯗꯕꯅꯦ ꯅꯍꯥꯟ ꯅꯠꯇꯦ ꯅꯍꯥꯟꯒꯩ ꯂꯦꯟ ꯇꯥꯕꯗ ꯐꯖꯅ ꯀꯦꯟꯈꯤꯕꯗꯣ ꯃꯄꯥꯟ ꯁꯥꯠꯂꯤꯉꯩꯒꯨꯝꯕ ꯃꯆꯥ ꯃꯆꯥ ꯄꯤꯛꯅ ꯁꯥꯠꯂꯤꯉꯩ ꯂꯥꯛꯄ ꯃꯇꯝꯗ ꯂꯦꯟ ꯐꯖꯅ ꯇꯥꯈꯤꯕꯗꯣ ꯍꯩꯅꯣꯟꯁꯨ ꯆꯥꯕ ꯐꯪꯡ ꯗꯦ ꯌꯨꯝꯗꯒꯤ ꯍꯩꯈꯥꯁꯨ ꯆꯥꯕ ꯐꯟꯅꯦꯜ ꯂꯤꯆꯤꯁꯨ ꯆꯥꯕ ꯐꯪꯗꯦ
ꯑꯩꯈꯣꯏꯗꯗꯤ ꯍꯩꯈꯥꯏꯕꯨꯗꯤ ꯂꯩꯇꯦ
ꯑꯣ ꯑꯣ ꯑꯩꯈꯣꯏꯗꯗꯤ ꯍꯩ ꯑꯅꯝꯕ ꯂꯩꯌꯦꯕ ꯑꯗꯨ ꯂꯦꯟꯅ ꯂꯣꯏ ꯆꯥꯕ ꯐꯪꯗꯕꯒꯤꯅꯦꯕ
ꯎꯝ
ꯃꯊꯪ ꯆꯍꯤꯗꯅ ꯑꯃꯨꯛ ꯆꯥꯕ ꯐꯪꯗꯧ ꯃꯥꯜꯂꯦ
ꯎꯝ ꯒꯥꯔꯤ ꯃꯜꯂꯣ ꯅꯣꯢ ꯆꯠꯄꯗꯣ ꯃꯈꯣꯟꯗꯣ ꯖꯨꯔꯨꯠ ꯆꯠꯂꯦ
ꯕꯨꯂꯦꯠꯇ ꯕꯨꯂꯦꯠ ꯊꯧꯔꯒ ꯀꯥꯥꯢꯟꯇꯕꯣ
ꯑꯁ ꯇꯥꯕ ꯅꯨꯡꯉꯥꯏꯇꯦ ꯕꯨꯂꯦꯠꯀꯤ ꯈꯣꯟꯗꯨ ꯑꯦꯁꯁꯦ ꯑꯩꯈꯣꯏꯗꯁꯨ ꯂꯩꯕ ꯂꯩ ꯀꯥꯏꯗ ꯑꯃ ꯂꯩꯀꯥꯏꯗ ꯑꯃ ꯂꯩꯕꯒꯤꯀꯣ ꯑꯗꯨꯝ ꯇꯥꯔꯒ ꯂꯩꯕꯅꯦ ꯑꯩꯗꯤ
ꯃꯆꯤꯟꯒꯥꯏꯌꯦ ꯑꯩꯗꯤ ꯇꯥꯕꯗ
ꯑꯣ ꯍꯣꯏ ꯄꯥꯝꯗꯦ ꯕꯨꯂꯦꯠꯒꯨꯝꯕꯁꯦ ꯇꯥꯅꯤꯡꯗꯦ
ꯃꯣꯏꯅ ꯃꯈꯣꯟ ꯀꯣ ꯍꯧꯔꯒ ꯊꯧ ꯌꯥꯝ ꯍꯧꯔꯒ ꯊꯧꯕꯗꯣ ꯌꯥꯝ ꯍꯧꯗꯕꯤ ꯊꯧꯕꯁꯨ ꯌꯥꯕꯅꯦꯕ
ꯍꯣꯏ ꯎꯝ ꯃꯁꯛ ꯄꯨꯗꯤ ꯑꯗꯨꯝ ꯐꯖꯩꯌꯦ ꯑꯗꯣ ꯀꯩꯟ ꯄꯥꯝꯗꯤ ꯄꯥꯝꯃꯦ ꯑꯗꯨꯕꯨꯀꯣ ꯃꯈꯣꯟꯗꯣ ꯄꯥꯝꯗꯦ
ꯍꯣꯏ ꯑꯗꯨꯅꯦ ꯑꯩꯁꯨ
ꯇꯣꯡꯕꯒ ꯐꯪꯗꯧꯢ ꯃꯥꯥꯟꯗꯦꯗ ꯑꯩꯗꯤ
ꯀꯩꯒꯤ ꯑꯁ ꯄꯨꯂꯦꯠꯄꯨꯗꯤ ꯐꯪꯒꯅꯤꯗ ꯕꯨꯂꯦꯠꯄꯨꯗꯤ ꯅꯨꯄꯥ ꯑꯌꯥꯝꯕ ꯌꯥꯎ ꯌꯥꯎ ꯂꯩꯕꯅꯤ
ꯕꯨꯂꯦꯠ ꯑꯩꯈꯣꯏꯗꯁꯨ ꯂꯩꯇꯦꯗ ꯑꯩꯈꯣꯏꯖꯨ ꯂꯩꯇꯦ ꯕꯨꯂꯦꯠꯀꯨꯝꯕꯗꯤ ꯑꯦꯛꯇꯤꯕꯥꯗꯤ ꯂꯩꯌꯦ ꯑꯩ ꯕꯨꯂꯦꯠꯗꯤ ꯂꯩꯗꯕ ꯇꯣꯡꯕꯗꯤ ꯅꯨꯡꯉꯥꯏ ꯍꯥꯏꯌꯦ ꯑꯩꯁꯨ ꯇꯣꯡꯗ꯭ꯔꯤꯌꯦ ꯏꯕꯥꯅꯤ ꯆꯞ ꯃꯥꯟꯅꯔꯦ ꯍꯥꯥ
ꯑꯩꯁꯨ ꯇꯣꯡꯕ ꯐꯪꯗꯧ ꯃꯥꯥꯟꯗ꯭ꯔꯦꯗ
ꯀꯩꯁꯨ ꯀꯥꯏꯗꯦꯗ ꯇꯣꯡ ꯇꯣꯡꯕ ꯐꯪꯉꯁꯨ ꯄꯩꯁꯥ ꯐꯪ ꯄꯩꯁꯥ